ꯍꯜꯂꯣ
ꯍꯜꯂꯣ
ꯇꯥꯕꯔꯣ
ꯏ ꯑꯣ
ꯀꯔꯤꯔꯣ ꯍꯥꯟꯅ ꯅꯣꯛꯄꯗꯤ
ꯅꯣꯛꯅꯤꯡꯗꯦꯗ ꯑꯩꯁꯨ ꯈꯪꯗꯦ ꯃꯇꯝ ꯃꯊꯟꯗꯥ ꯅꯣꯛꯄꯥꯅꯤꯗꯥ
ꯌꯥꯝ ꯋꯥꯔꯕ꯭ꯔꯣ
ꯋꯥꯗꯦꯍꯦ
ꯗꯤꯄ꯭ꯂꯦꯠ ꯂꯧꯋꯤꯗꯨꯕꯨ ꯀꯩꯒꯤ
ꯔꯤꯁꯦꯠ ꯇꯧꯕꯅꯤꯅꯦ
ꯕꯨꯁ ꯇꯧꯏꯔꯣ
ꯎ ꯎꯝ
ꯐꯤ ꯇꯛꯄꯗ ꯋꯥꯔꯦ
ꯑꯁ ꯑꯁ ꯋꯥꯁꯤꯡ ꯃꯦꯆꯤꯟꯒꯨꯝꯕ ꯄꯨꯔꯛꯈ꯭ꯔꯣꯗ ꯑꯗꯨꯗꯤ
ꯅꯪꯅ ꯑꯦꯂꯦꯛꯇ꯭ꯔꯤꯛꯁꯤꯇꯤ ꯕꯤꯜ ꯄꯦ ꯇꯧꯕꯤꯒꯦꯔꯥ
ꯅꯠꯇꯦꯗꯥ ꯕꯣꯏꯂꯔ ꯒꯨꯝꯕꯥ ꯏꯟꯗꯛ- ꯁꯟꯒꯨꯝ ꯁꯤꯖꯤꯟꯅꯕ ꯌꯥꯏ ꯍꯥꯏꯗꯤ ꯀꯩꯝ꫰ꯀꯥꯏꯗꯦꯗꯅ
ꯃꯤꯅ ꯏꯂꯦꯛꯇ꯭ꯔꯤꯛꯀꯤ ꯄꯣꯠ ꯄꯨꯔꯛꯄꯥ ꯌꯥꯏ ꯍꯥꯏꯔ ꯋꯥꯁꯤꯡ ꯃꯦꯆꯤꯟ ꯄꯨꯔꯛꯄꯗꯤ ꯅꯪ ꯁꯨ
ꯋꯥꯁꯤꯡ ꯃꯦꯆꯤꯟꯁꯨ ꯃꯤ ꯃꯤꯅꯤ ꯂꯩꯕꯅꯦꯍꯦ ꯃꯆꯥ ꯃꯆꯥ ꯂꯩꯌꯣ
ꯂꯩꯕꯗꯣ ꯏꯟꯀꯝ ꯂꯥꯛꯇꯦꯅꯦ
ꯕꯣꯁꯇꯥ ꯅꯤꯔꯣ ꯀꯩꯗꯧꯔꯒꯦ ꯅꯤꯔꯗꯤ ꯆꯠ ꯆꯠ ꯆꯠ ꯄꯣꯔꯛꯀꯗꯣꯏꯅꯦ
ꯕꯣꯁꯇꯨꯁꯨ ꯍꯧꯖꯤꯛꯀꯥꯟ ꯅꯤꯔꯛꯀꯅꯨ ꯍꯥꯏꯌꯦꯅꯦ
ꯃꯇꯝ ꯂꯩꯕꯔꯣ ꯁꯨꯃꯥꯏꯅꯥ ꯇꯧꯋꯨꯅꯨ‌ ꯍꯥꯏꯕ ꯌꯥꯗ꯭ꯔꯣ ꯃꯤ ꯗꯔꯀꯥꯔ ꯂꯩꯀꯥꯟꯗ‌ ꯊꯥꯎꯑꯣ ꯊꯥꯎꯑꯣ ꯍꯥꯏꯗꯕꯅꯤ
ꯏꯄꯥꯗꯤ ꯍꯦꯛ ꯀꯣꯜ ꯇꯧꯕ ꯄꯩꯁꯥ ꯂꯩꯇꯦ ꯍꯥꯏꯕꯗꯣ
ꯑꯗꯨꯅ ꯇꯥꯛꯄꯗꯤ ꯀꯣꯜ ꯇꯧꯔꯤꯕꯁꯦ ꯅꯣꯏ ꯅ- ꯅꯄꯥꯗ ꯐꯣꯟ ꯇꯧꯔꯤꯁꯦ ꯑꯇꯩꯒꯤ ꯃꯔꯝ ꯅꯠꯇꯦꯕ
ꯆꯨꯝꯗꯤ ꯆꯨꯝꯕꯥ
ꯑꯁ ꯑꯗꯨꯗꯤ ꯃꯔꯛ ꯃꯔꯛꯇꯗꯤ ꯄꯥꯏꯈꯠꯅꯤꯡꯉꯝꯃꯣꯏꯗ
ꯄꯥꯏꯈꯠꯇꯝꯅꯦ
ꯑꯩ ꯎꯕꯅꯦ ꯑꯩꯒꯤ ꯃꯤꯠꯃꯛꯅ ꯎꯈ꯭ꯔꯕꯅꯦ
ꯎꯝ ꯎꯝ ꯃꯇꯧ ꯌꯦꯡꯉꯒ ꯌꯨꯝ ꯂꯥꯛꯑ ꯀꯥꯟꯗ ꯃꯥꯁꯦ ꯐꯝꯔꯤꯉꯩꯗꯀꯣ ꯅꯪꯅ ꯂꯣꯠꯅ ꯃꯉꯣꯟꯗ ꯌꯦꯡ ꯑꯁ ꯑꯗꯨꯃꯥꯏꯅ ꯑꯃꯨꯛꯀ ꯇꯧꯀꯣ
ꯃꯥꯒꯤ ꯕꯥꯔꯗꯦꯗ ꯁꯔꯄ꯭ꯔꯥꯏꯖ ꯇꯧꯒꯦ ꯍꯥꯏꯔꯒ ꯍꯣꯏ ꯁꯔꯄ꯭ꯔꯥꯏꯖ ꯇꯧꯒꯦ ꯍꯥꯏꯔ ꯀꯣꯜ ꯁꯨꯛꯄꯥꯏ ꯄꯥꯏ ꯈꯠꯇꯕ
ꯑꯗꯨ ꯕꯥꯔꯗꯦ ꯀꯦꯟꯁꯦꯜ ꯇꯧꯔꯕꯣ
ꯁꯤ ꯃꯥꯥꯏ ꯒꯤꯐ
ꯑꯣ ꯐꯣꯟ ꯄꯥꯏꯈꯠꯇꯕꯒꯤ ꯃꯥꯒꯤ ꯒꯤꯐ ꯂꯩꯅꯕ ꯄꯩꯁꯥꯗꯣ ꯑꯃꯨꯛꯀ ꯁꯜꯂꯕꯣ ꯇꯧꯔꯝꯒꯅꯤ ꯁꯛ
ꯌꯥꯔꯦ ꯑꯣꯕꯔꯁꯃ꯭ꯔꯥꯠ
ꯅꯨꯄꯤꯁꯤꯡꯁꯦ ꯁꯨꯃꯥꯏ ꯇꯧꯕꯅꯤꯍꯦ
ꯑꯗꯨꯒꯤ ꯅꯨꯄꯤꯁꯤꯡ ꯑꯗꯨꯒꯨꯝꯕꯗꯣ ꯍꯥꯏꯌꯣ ꯅꯃꯥꯏ
ꯌꯥꯑꯣ ꯍꯥꯏꯕ ꯑꯦ ꯋꯥ ꯐꯕ ꯉꯥꯡꯉꯣ ꯌꯦꯁ ꯑꯗꯨ ꯅꯪ ꯚꯦꯞꯇꯥꯏꯁ ꯇꯧꯔꯕ
ꯂꯧꯈ꯭ꯔꯦꯗ ꯌꯨꯠꯅꯤꯅꯔꯣ
ꯑꯗꯨꯗꯤ
ꯑꯗꯨ ꯍꯥꯏꯒꯦ ꯇꯧꯔꯒ
ꯑꯩꯁꯨ ꯌꯥꯝ ꯁꯤꯡꯕꯅꯤꯅ ꯅꯪ ꯋꯥꯈꯜ ꯈꯜꯂꯤ ꯈꯪꯉꯦꯅꯦ
ꯆꯥ ꯑꯁ
ꯌꯨ ꯑꯥꯔ ꯔꯥꯏꯠ ꯏꯟꯗ ꯔꯣꯡ ꯄ꯭ꯂꯦꯁ ꯍꯥꯏꯕꯗꯣ
ꯇꯥꯅꯤꯡꯗꯦ ꯌꯨ ꯑꯥꯔ ꯔꯥꯏꯠ ꯅꯣ ꯄ꯭ꯂꯤꯁ
ꯎꯝ ꯑ ꯎꯝ ꯅꯪꯒꯤ ꯐꯤꯗꯣ ꯀꯌꯥꯝ ꯌꯥꯝꯒꯦ
ꯕꯦꯗ ꯁꯤꯠ ꯑꯅꯤ ꯑꯗꯨꯒ ꯄꯤꯂꯣꯀꯣꯕꯔ ꯃꯔꯤ ꯐꯤꯔꯣꯟ ꯑꯁ
ꯑꯩ ꯑꯩ ꯅꯪꯒꯤ ꯗ꯭ꯔꯦꯁꯁꯤꯡꯒꯨꯝꯕ ꯁꯨꯔꯤꯕ ꯖꯥꯠꯂ ꯈꯟꯂꯒ
ꯀꯔꯤ ꯍꯥꯏꯕ
ꯅꯪꯒꯤ ꯐꯤꯔꯣꯜ ꯁꯨꯔꯤꯕ꯭ꯔꯥ ꯈꯜꯂꯒ ꯐꯤꯔꯣꯜ ꯅꯠꯇꯦ ꯑꯗꯨꯗꯤ
ꯑꯗꯨ ꯍꯥꯏꯔꯛꯀꯦ ꯍꯥꯏꯕꯅꯤꯅꯦ ꯑꯁꯤ ꯕꯥꯏꯛꯀꯤ ꯃꯈꯣꯟꯅ ꯏꯟꯇꯔꯞ ꯇꯧꯔꯦꯕ
ꯑꯦꯁ ꯅꯪꯁꯨ ꯇꯣꯡꯅꯤꯡꯕ꯭ꯔꯣ
ꯇꯣꯡꯅꯤꯡꯗꯦꯗ ꯃꯈꯣꯟ ꯍꯧꯕꯒ ꯃꯈꯣꯟ ꯍꯧꯕꯒꯤꯅꯦ ꯍꯧꯖꯤꯛꯃꯛ ꯇꯥꯗꯕꯗꯣ ꯑꯩ ꯑꯗꯨꯒ ꯐꯨꯔꯤꯠ ꯐꯨꯔꯤꯠ ꯃꯉꯥ ꯂꯣꯡꯄꯦꯟꯠ ꯃꯔꯤꯒ ꯍꯣꯏ ꯐꯥꯒꯤꯒꯨꯝ ꯑꯩꯅ ꯌꯥꯝꯃꯦ ꯍꯥꯏꯕꯗꯣ ꯑꯃ ꯑꯅꯤ ꯈꯛꯇ ꯃꯥꯟꯕ꯭ꯔꯣ
ꯊꯥ ꯑꯃꯒꯤ ꯇꯨꯡꯁꯜꯂꯒ
ꯑꯩ ꯊꯥ ꯑꯃꯩ ꯅꯠꯇꯦ ꯅꯨꯃꯤꯠ ꯑꯍꯨꯝꯅꯤꯅꯤꯅꯦ
ꯑꯦ ꯑꯗꯨꯗꯤ ꯆꯥꯛ ꯆꯥꯗꯕꯤꯗ ꯐꯤꯔꯣꯜ ꯈꯛꯇ ꯍꯣꯟꯗꯣꯛ ꯍꯣꯟꯖꯤꯟ ꯇꯧꯔꯒ ꯂꯩꯔꯤꯕ ꯖꯥꯠꯂꯥ ꯆꯥꯛ ꯆꯥ ꯒꯦ ꯈꯟꯗꯦ ꯑꯍꯝ ꯅꯨꯄꯤ ꯃꯆꯥꯁꯤꯡꯁꯦ ꯍꯟꯗꯛꯁꯦ ꯀꯩꯅꯣ ꯌꯥꯝ ꯅꯥ ꯅꯥꯕ ꯍꯥꯏꯁꯤꯔꯥ ꯅꯥꯕ ꯍꯥꯏꯁꯤꯔꯥ ꯁꯤꯆꯤꯛ ꯆꯤꯛꯑꯦ ꯀꯩ ꯍꯥꯏꯖꯦꯔ ꯈꯪꯗꯦ ꯁꯣꯔ ꯍꯣꯟꯕ ꯉꯝꯗꯕ ꯃꯔꯛ ꯃꯔꯛꯇ ꯇꯧꯕꯗꯣ ꯋꯥꯈꯜ ꯈꯔ ꯅꯨꯡꯉꯥꯏꯇꯗꯤ
ꯎꯝ
ꯁꯨꯃꯥꯏ ꯇꯧꯕꯁꯤ ꯌꯥꯝ ꯌꯥꯝꯁꯜꯂꯛꯏꯅꯦ
ꯑꯗꯨꯃꯥꯏꯅꯔ
ꯏꯆꯥꯅꯨꯄꯤ ꯁꯤꯡꯁꯦ ꯑꯥ ꯑꯩꯒꯤ ꯄꯣꯛꯃꯤꯟꯅꯕꯗꯤ ꯅꯠꯇꯦ ꯑꯗꯨ ꯑꯣꯏꯔꯁꯨ ꯏꯅꯦꯒꯤ ꯃꯆꯥꯒꯨꯝꯕ ꯑꯩꯈꯣꯏ ꯈꯨꯟꯒꯤ ꯂꯩꯀꯥꯏꯒꯤ ꯑꯉꯥꯡꯁꯤꯡꯒꯨꯝꯕꯀꯣ
ꯎꯝ
ꯃꯣꯏꯁꯦ ꯃꯣꯏꯒ ꯕꯣꯏ ꯐ꯭ꯔꯦꯟꯒ ꯋꯥꯔꯤ ꯁꯥꯔꯒ ꯅꯨꯡꯉꯥꯏꯇꯕꯒꯤꯔ ꯈꯪꯗꯦ ꯌꯨꯝꯗ ꯃꯣꯏ ꯐꯥꯗꯔ ꯁꯤꯡꯅ ꯀꯩꯅꯣ ꯇꯧꯕꯒꯤ ꯅꯨꯡꯉꯥꯏꯇꯕꯒꯤꯔꯣ ꯈꯪꯗꯦꯀꯣ
ꯎꯝ
ꯇꯦꯟꯁꯟ ꯇꯦꯟꯁꯟ ꯂꯩꯔꯗꯤ ꯑꯗꯨꯝ ꯑꯟꯀꯟꯁꯤꯌꯁ ꯇꯧꯕꯒꯨꯝꯕ ꯁꯣꯔ ꯍꯣꯟꯕ ꯉꯝꯗꯕꯒꯨꯝꯕ
ꯎꯝ
ꯁꯨꯃꯥꯏꯅ ꯇꯧꯅꯩꯅ ꯈꯪꯗꯦꯗ
ꯑꯩꯔꯣ
ꯅꯠꯇꯦ ꯅꯨꯄꯤ ꯃꯆꯥꯁꯤꯁ ꯁꯨꯃꯥꯏꯅ ꯇꯧꯕꯁꯦ ꯀꯩꯒꯤꯅꯣ ꯆꯪꯗꯦ ꯍꯥꯏꯕ
ꯑꯣ ꯎꯝ ꯑꯩꯗꯤꯀꯣ ꯁꯥꯎꯔꯗꯤ ꯑꯥ ꯇꯟꯒꯨꯝꯕ ꯌꯥꯝ ꯆꯥꯕꯅꯤ
ꯀꯩꯒꯤꯔ ꯈꯪꯗꯦ
ꯑꯁ ꯋꯥꯔꯤꯕꯨꯅꯦ ꯑꯩꯒ ꯂꯩꯃꯤꯟꯅꯔꯒ ꯁꯨꯃꯥꯏꯅ ꯁꯥꯎꯅꯔꯦ ꯍꯥꯏꯔ ꯈꯜꯂꯁꯤꯕꯀꯣ ꯍꯥꯏꯗꯤ ꯇꯟꯒꯨꯝꯕ ꯍꯣꯠꯀꯦꯁ ꯑꯃꯗ ꯊꯝꯃꯒ ꯇꯧꯗꯣꯏ ꯏꯪꯉꯗꯤ ꯆꯥꯔꯝꯃꯣꯏꯕ ꯈꯪꯉꯦ ꯢꯁꯧ ꯂꯥꯡꯉ ꯇꯩꯗꯣꯏꯅꯤ
ꯑꯩꯗꯤ ꯏꯁꯧꯁꯨ ꯌꯥꯝ ꯂꯥꯡꯕꯅꯦ
ꯏꯁꯧ ꯂꯥꯡꯕꯁꯤꯡꯁꯤ ꯐꯥꯕꯅꯦ ꯑꯃꯔꯣꯝꯗ
ꯎꯁ ꯀꯃꯥꯏꯅ
ꯀꯨꯏꯅ ꯄꯨꯗꯦꯕ ꯑꯁꯨꯃꯥꯏꯅ ꯇꯧꯕꯁꯤꯡꯗꯤ
ꯎꯝ
ꯋꯥ ꯉꯥꯡꯗꯕꯁꯤꯡꯖꯦ
ꯎꯝ
ꯇꯨꯃꯤꯟ ꯂꯩꯔ ꯂꯥꯏꯥꯁꯇ ꯀꯥꯞꯊꯣꯛꯄ ꯑꯗꯨꯃꯥꯏꯅ ꯇꯧꯗꯤ ꯕꯤꯔꯅꯤ
ꯎꯝ
ꯕꯔꯥ ꯕꯔꯥ ꯉꯥꯡꯉꯥ ꯉꯥꯇꯪ ꯃꯩ ꯀꯥꯔꯦꯗꯅ ꯃꯤꯅꯤꯠ ꯃꯉꯥ ꯇꯔꯥꯒꯨꯛꯕ ꯂꯩꯗꯤ ꯑꯗꯨꯝ ꯅꯣꯔꯃꯦꯜꯒ ꯂꯥꯛꯑꯄ ꯁꯤꯟꯅ ꯐꯥꯕ
ꯑꯗꯨꯃꯛꯅꯦ ꯑꯩꯗꯣ ꯑꯗꯨꯃꯥꯏꯅ ꯇꯧꯕꯅꯦ
ꯎꯝ ꯑꯗꯨ ꯅꯨꯄꯥꯅ ꯁꯨꯃꯥꯏꯅ ꯇꯧꯗꯤ ꯀꯩ ꯍꯥꯏꯁꯤꯔ ꯌꯥꯝ ꯅꯨꯄꯥ ꯊꯣꯛꯇꯕꯒꯨꯝ ꯇꯧꯕꯅꯤ
ꯎꯝ
ꯅꯨꯄꯤꯅ ꯇꯧꯕꯗꯤ ꯈꯔ ꯄꯛꯆꯩꯕ
ꯅꯣꯏ ꯅꯨꯄꯥꯇꯔꯣꯏꯗꯒꯤ ꯒꯦ
ꯑꯁ ꯑꯩꯈꯣꯏ ꯕꯥꯁꯣꯞ ꯑꯃ ꯂꯩꯌꯦꯕꯀꯣ
ꯎꯝ
ꯃꯥꯒꯤ ꯁꯤꯕꯥꯏꯅꯦꯕꯣ
ꯎꯝ
ꯑꯁ ꯌꯣꯁꯦ ꯈꯤꯇꯪ ꯊꯛꯈꯔꯕ ꯃꯆꯤꯟꯖꯦ ꯌꯥꯝ ꯆꯕꯦꯠ ꯆꯕꯦꯠ ꯉꯍꯥꯡꯕ ꯖꯥꯠꯇꯣ ꯑꯃ ꯎꯔꯗꯤ ꯑꯃꯁꯨꯁꯨ ꯉꯥꯡꯉꯅꯤ ꯑꯃꯒꯤꯁꯨ ꯑꯣꯔꯒ ꯑꯃꯒꯤ ꯉꯥꯡꯒꯅꯤ ꯎꯕ ꯃꯈꯩ ꯉꯍꯥꯟꯅꯒ ꯁꯣꯛꯂꯛꯑꯒ ꯆꯠꯂꯤꯅꯤꯕ ꯅꯣꯔꯃꯦꯜ ꯇꯥꯔꯥ ꯇꯃꯅ ꯂꯩꯗꯨꯏꯅꯤ ꯏꯀꯥꯏꯗ꯭ꯔꯣ ꯍꯥꯏꯔꯒ ꯇꯨꯃꯤꯟ ꯂꯩꯌꫭ ꯍꯥꯏꯌꯦ
ꯍꯨꯝ
ꯊꯥꯛꯇꯗꯤ ꯌꯥꯝ ꯐꯕ
ꯑꫭ
ꯊꯥꯛꯑꯗꯤ ꯑꯁ ꯎꯕ ꯃꯈꯩ ꯉꯥꯡ ꯀꯥꯏꯅꯣ ꯈꯪ ꯃꯥꯗꯤ ꯀꯤꯛꯇꯣ ꯈꯥꯏꯔꯤꯕ ꯃꯥꯜꯂꯦꯕ
ꯑꯣ
ꯈꯣꯏꯅ ꯌꯦꯡꯕꯗꯤ ꯀꯩ ꯍꯥꯏꯁꯤꯔ ꯅꯨꯄꯤꯒꯤ ꯋꯅꯤꯅ ꯆꯥꯕꯦꯡ ꯆꯥꯕꯦꯡ ꯇꯜꯂꯦ ꯍꯥꯏꯅ ꯈꯥꯜꯂꯦꯕ ꯑꯁ ꯍꯅꯨꯕꯤꯁꯤꯡꯙ ꯏꯁꯧ ꯂꯥꯡꯕꯁꯦ ꯄꯦꯜꯂꯕꯅꯤ ꯃꯣꯏꯗꯤ ꯐꯦꯁ ꯇꯧꯔꯝꯃꯣꯏ ꯁꯤꯝ
ꯇꯧꯋꯦ
ꯑꯩꯈꯣꯏ ꯕꯣꯛ ꯑꯃ ꯏꯝꯐꯥꯜꯗ ꯑꯃ ꯂꯩꯌꯦꯕꯀꯣ
ꯎꯝ
ꯃꯥꯖꯦ ꯃꯈꯣꯡ ꯑꯃꯔꯣꯝ ꯁꯥꯏꯠ ꯑꯃꯁꯦ
ꯎꯝ
ꯗꯤꯁꯐꯤꯒꯔ ꯑꯣꯏꯔꯤꯕ꯭ꯔꯥ
ꯎꯝ
ꯑꯗꯨ ꯑꯣꯏꯔꯁꯨ ꯃꯈꯨꯠꯁꯤꯡꯗꯤ ꯀꯩꯝ ꯇꯧꯗꯕꯅꯤꯅ ꯊꯕꯛ ꯁꯨꯒꯜꯂꯦꯕ ꯑꯗꯨꯒ ꯃꯥꯖꯤ ꯐ꯭ꯔꯤꯗ ꯂꯩꯕ ꯍꯩꯅꯗꯦꯕ ꯑꯗꯨꯒꯤ ꯃꯥꯅ ꯊꯕꯛ ꯁꯨꯔꯅ ꯑꯈꯣꯏꯅ ꯇꯨꯝꯃꯒ ꯐꯣꯟ ꯌꯦꯡꯉ ꯁꯨꯃꯥꯏꯅ ꯇꯧꯔꯗꯤ ꯑꯁ ꯃꯥꯥꯅ ꯏꯁꯧ ꯂꯥꯡꯅꯔꯝꯗꯧꯕꯁꯤ ꯈꯪꯉꯕꯅꯦ ꯍꯥꯟꯅ ꯈꯪꯉꯕꯅꯤꯅ ꯃꯥ ꯊꯕꯛ ꯁꯨꯔꯦ ꯍꯧꯔꯦ ꯍꯥꯏꯔꯅꯤ ꯂꯣꯠꯂꯅꯤ
ꯅꯪꯒꯤ ꯀꯔꯤ ꯊꯣꯛꯄ꯭ꯔꯥ ꯗꯨꯗꯤ
ꯑꯩ ꯏꯕꯣꯛ ꯑꯩꯈꯣꯏ ꯃꯥꯗꯔꯁꯦ
ꯎꯝ
ꯀꯩꯅꯣꯗꯒꯤ ꯑꯣꯏꯕ ꯏꯝꯐꯥꯜꯗꯒꯤ ꯑꯣꯏꯕ
ꯎꯝ
ꯑꯗꯨꯒꯅꯦ ꯑꯩꯒꯤ ꯃꯗꯔꯒꯤ ꯃꯆꯤꯟ ꯃꯅꯥꯎꯁꯤꯡ ꯌꯥꯝ ꯂꯩꯌꯦꯕꯀꯣ ꯑꯗꯨꯗ ꯑꯩꯒꯤ ꯑꯗꯨꯝ ꯆꯍꯤ ꯆꯍꯤ ꯂꯩꯔꯒ ꯆꯠꯄꯅꯤꯅ ꯂꯣꯏ ꯈꯪꯉꯦꯕ
ꯗꯤꯁ ꯌꯥꯔ ꯈꯛꯇꯥ ꯑꯣꯏꯔꯝꯒꯅꯤ ꯑꯩ ꯑꯃꯨꯛꯀ ꯌꯨꯝꯗ ꯍꯜꯂꯛꯄ ꯑꯗꯨꯁꯨ ꯊꯥ ꯑꯅꯤꯍꯨꯝ ꯈꯛꯇ ꯉꯥꯏꯔꯤ ꯍꯩꯅꯗꯦꯗ ꯊꯕꯛꯁꯨ ꯂꯩꯇꯦ
ꯎꯝ ꯍꯨꯝ ꯍꯧꯖꯤꯛꯇꯤ ꯀꯔꯤ ꯀꯔꯤ ꯀꯔꯤ ꯀꯔꯤ ꯇꯧꯕ꯭ꯔ ꯅꯪꯗꯤ
ꯑꯩꯔꯣ ꯁꯣꯔ ꯍꯣꯜꯂꯒ
ꯐꯃꯨꯡꯗ ꯍꯤꯞꯄꯒ
ꯐꯣꯟꯖꯨ ꯄꯥꯏꯌꯦ
ꯑꯥ
ꯑꯗꯨꯒ ꯋꯥꯔꯤ ꯁꯥꯔꯤ
ꯅꯪ ꯅꯍꯥꯟ ꯑ ꯀꯔꯤ ꯑꯥꯁ ꯑꯃ ꯅꯥꯏꯟ ꯇꯥꯏꯝꯁ ꯉꯥꯡꯅꯩ ꯍꯥꯏꯕꯗꯣ ꯑꯗꯨꯗꯤ ꯉꯥꯡꯅꯗ꯭ꯔꯕꯣ
ꯌꯥꯏꯌꯦ ꯑꯗꯨ ꯑꯣꯏꯔꯁꯨ ꯃꯥꯒꯤꯗꯤ ꯕꯣꯅꯁ ꯑꯣꯏꯔꯅꯦ ꯇꯜꯂꯕ ꯇꯧꯗ꯭ꯔꯦ
ꯑꯣ ꯃꯤꯗꯤ ꯕꯣꯅꯁ ꯌꯧꯈ꯭ꯔꯦꯅꯦ